ꯍꯜꯂꯣ
ꯇꯥꯕ꯭ꯔꯣ
ꯇꯥꯏꯌꯦ ꯇꯥꯏꯌꯦ
ꯑꯣ ꯌꯥꯔꯦ ꯌꯥꯔꯦ ꯑꯗꯨꯗꯤ ꯑꯩꯗꯤ ꯍꯟꯗꯛꯁꯤ ꯅꯦꯠꯋꯥꯛ ꯀꯌꯥꯝ ꯅꯨꯡꯉꯥꯏꯇꯕꯖꯤꯗ ꯍꯦꯛꯇ ꯄꯥꯈꯠꯂꯤꯅꯦ ꯋꯥꯔꯤ ꯁꯥꯟꯅꯕꯖꯦ
ꯑꯗꯨꯅꯤꯅꯦ ꯅꯦꯠꯋꯥꯛ ꯌꯥꯝ ꯅꯨꯡꯉꯥꯏꯇꯤꯌꯦ ꯃꯔꯛ ꯃꯔꯛꯇ ꯇꯠꯄꯒ ꯌꯥꯎꯔꯛꯇ꯭ꯔꯣ
ꯌꯥꯎꯋꯦ ꯏꯟꯇꯔꯅꯦꯠꯁꯨ ꯅꯨꯡꯉꯥꯏꯇꯦ ꯑꯗꯒꯤ ꯆꯨꯝꯅꯒꯤ ꯀꯣꯜꯗꯣ ꯑꯗꯨꯕꯥꯎꯗ ꯇꯥꯟꯅꯗꯕ ꯌꯥꯝ ꯌꯥꯎꯋꯦꯕ ꯀꯛꯊꯠ ꯀꯛ
ꯎꯝ ꯑꯁ ꯑꯩꯒꯤ ꯁꯥꯏ ꯂꯩ ꯃꯐꯝꯖꯤꯖꯨꯅꯦ ꯖꯤꯑꯣ ꯐꯣꯟ ꯇꯧꯔꯛꯄꯖꯦ ꯌꯥꯝ ꯅꯨꯡꯉꯥꯏꯇꯦꯕ ꯐꯥꯏꯕ ꯖꯤ ꯐꯪꯉꯖꯨ ꯐꯥꯏꯕ ꯖꯤꯒ ꯃꯥꯡꯕꯒ ꯌꯥꯎꯔꯛꯑꯦꯕꯀꯣ ꯄꯩꯁꯥ ꯍꯥꯞꯇꯕ ꯁꯥꯎꯅꯤꯡꯗꯅ
ꯑꯥ
ꯑꯗꯩ ꯃꯣꯏ ꯖꯤꯑꯣ ꯀꯝꯄꯦꯅꯤꯒꯤ ꯅꯨꯄꯤ ꯃꯆꯥ ꯃꯌꯥꯝ ꯂꯩꯗꯥꯏꯅꯦ ꯐꯣꯟ ꯇꯧꯕꯒꯤ ꯑꯗꯨꯅ ꯑꯗꯨꯝ ꯇꯧꯔꯛꯑꯦꯕ
ꯑꯥ
ꯁꯥꯔ ꯅꯪꯒꯤꯖꯦ ꯄꯩꯁꯥ ꯍꯥꯞꯇꯕ ꯀꯩꯅꯣ ꯇꯧꯔꯛꯑꯦ ꯑ-ꯅꯦꯠꯋꯥꯔꯛꯀꯤ ꯄ꯭ꯔꯣꯕ꯭ꯂꯦꯝꯗ ꯅꯨꯡꯉꯥꯏꯇꯕ ꯂꯩꯕ ꯈꯣꯠꯄ꯭ꯔꯅ ꯍꯥꯏꯕꯀꯣ ꯑꯩꯅ ꯑꯁ ꯅꯣꯏ ꯖꯤꯑꯣꯖꯤ ꯖꯤ ꯌꯥꯝ ꯅꯨꯡꯉꯥꯏꯇ꯭ꯔꯦꯅꯦ ꯍꯥꯏꯕ
ꯑꯥ
ꯀꯔꯤꯗ ꯅꯨꯡꯉꯥꯏꯇꯒꯦ ꯁꯥꯔ ꯅꯦꯠꯋꯥꯔꯛ ꯐꯪꯉꯤ ꯐꯖꯅ ꯀꯥꯗ꯭ꯔꯦ ꯐꯣꯟ ꯋꯥꯔꯤ ꯇꯧꯕꯗꯕꯨ ꯇꯥꯗ꯭ꯔꯦ ꯑꯗꯒꯤꯗꯤ ꯑ ꯑꯩꯈꯣꯏꯒꯤ ꯏꯝꯐꯥꯜ ꯃꯌꯣꯟꯗ ꯂꯩꯔꯤꯕ ꯑꯦꯝ ꯌꯨ ꯁꯤꯗꯕꯨꯨꯛꯇ ꯅꯣꯏ ꯖꯤꯑꯣꯖꯦ ꯐꯖꯅ ꯅꯦꯠꯋꯥꯛꯁꯦ ꯁꯤ ꯅꯨꯡꯉꯥꯏꯍꯟꯗ꯭ꯔꯗꯤ ꯑꯇꯣꯞꯄ ꯃꯐꯝꯗꯗꯤ ꯀꯃꯥꯏꯅ ꯅꯨꯡꯉꯥꯏꯗꯣꯏꯅꯣ ꯁꯤꯅꯦꯕ ꯑꯩꯅ ꯍꯪꯉꯤꯖꯦ
ꯑꯥ
ꯑꯥ ꯁꯥꯔ ꯍꯣꯏꯒꯤ ꯂꯩꯔꯤꯕ ꯑꯦꯔꯤꯌꯥꯒꯤ ꯅꯦꯠꯋꯥꯔꯛ ꯖꯤꯑꯣ ꯇꯋꯥꯔ ꯌꯨꯡꯗ꯭ꯔꯥꯌꯦ ꯃꯣꯏꯅ ꯈꯪꯒꯗꯕꯗꯣ ꯑꯩꯉꯣꯟꯗ ꯑꯃꯨꯛ ꯍꯪꯖꯤꯜꯂꯛꯏꯕ
ꯑꯥ ꯑꯥ
ꯑ ꯑꯩꯅ ꯈꯪꯗꯦꯅꯦ ꯑꯗꯨꯗꯤ ꯖꯤꯑꯣ ꯇꯋꯥꯔꯗꯨꯗꯤ ꯅꯣꯏ ꯈꯪꯕ ꯑꯃ ꯊꯣꯛꯄꯅꯤꯅꯦ ꯑꯩꯉꯣꯟꯗ ꯍꯪꯉꯩꯇꯕꯣ ꯁ꯭ꯋꯥꯏꯗꯗꯤ ꯌꯨꯡꯕ ꯌꯨꯡꯗꯕꯅꯗꯤ ꯈꯪꯗꯦ ꯕꯤ ꯑꯦꯁ ꯑꯦꯝꯒꯤꯗꯤ ꯑꯃꯅ ꯈꯪꯉꯤꯅ ꯍꯥꯏꯕ
ꯑꯥ
ꯑꯗꯣ ꯁꯍꯔ ꯍꯣꯏꯒꯤ ꯑꯦꯔꯤꯌꯥꯗꯣ ꯑꯩꯈꯣꯏ ꯍꯟꯗꯛꯀꯤꯗꯤ ꯀꯩꯅꯣ ꯇꯧꯈ꯭ꯔꯦ ꯃꯊꯪꯒꯤ ꯂꯥ ꯑꯗꯨꯗ ꯑꯃꯨꯛ ꯇꯧꯖꯔꯛꯀꯦ ꯑꯗꯣ ꯌꯥꯔꯒꯗꯤ ꯄꯩꯁꯥ ꯍꯥꯞꯆꯤꯟꯕꯤꯌꯨ ꯀꯥꯏꯅꯀꯣ
ꯍꯩꯔꯦꯅꯦ ꯃꯣꯏꯁꯨ
ꯎꯝ ꯀꯝꯄ꯭ꯂꯦꯟ ꯇꯧꯁꯟꯒꯗꯕꯅꯤ ꯃꯣꯏꯖꯦ ꯅꯦꯠꯋꯥꯔꯛ ꯅꯨꯡꯉꯥꯏꯇꯦꯕꯨ ꯅꯨꯡꯉꯥꯏꯇꯦ ꯍꯥꯏꯕꯅꯤ ꯅꯠꯇ꯭ꯔꯣ
ꯃꯣꯏ ꯅꯥꯎ ꯆꯥꯎꯔꯦꯕ ꯍꯥꯏꯗꯤ ꯄꯩꯁꯥꯗꯨꯖꯨ ꯌꯦꯡꯉꯨ ꯈꯖꯤꯛ ꯈꯔꯥꯛꯇ ꯅꯠꯇꯦ ꯆꯥꯎꯔꯤꯗꯣ ꯍꯥꯏꯗꯤ ꯌꯦꯡꯉꯣ ꯂꯨꯄꯥ ꯆꯥꯝꯃ ꯃ ꯀꯩ ꯑꯝꯅꯦꯗꯤ ꯃꯌꯥꯝꯗꯨ ꯍꯥꯞꯅꯤꯡꯒꯗꯧꯕ ꯑꯗꯨꯗꯤ ꯅꯠꯇꯦ ꯊꯥ ꯑꯃꯝꯗ ꯂꯨꯄꯥ ꯆꯅꯤ ꯆꯍꯨꯝ ꯀꯥꯏꯊꯣꯛꯈꯤꯕ ꯍꯥꯏꯖꯦ ꯑꯃꯔꯣꯝꯗꯗꯤ
ꯀꯗꯥꯏꯗꯒꯤ ꯆꯅꯤ ꯆꯍꯨꯝ ꯆꯅꯤꯗꯨꯗꯤ ꯑꯩꯈꯣꯏꯒꯤ ꯅꯦꯠꯋꯥꯛꯀ ꯇꯨ ꯖꯤꯕꯤꯒ ꯐꯪꯕꯗꯨꯅꯤ ꯑꯗꯨꯒ ꯃꯣꯏꯗ ꯂꯧꯔꯤꯁꯦ ꯇꯨ ꯅꯥꯏꯟ ꯅꯥꯏꯟ ꯄꯣꯏꯟ ꯖꯦꯔꯣ ꯅꯥꯏꯟ ꯑꯗꯥꯏꯒꯤ ꯑꯣꯏꯔꯝꯒꯅꯤ ꯆꯍꯨꯝ ꯃꯌꯥ ꯑꯗꯨꯅꯤ
ꯑꯗꯨꯅꯤ ꯀꯥꯏꯗꯒꯤ ꯄꯩꯁꯥꯗꯣ ꯌꯥꯝ ꯆꯥꯎꯃꯟꯈ꯭ꯔꯦ ꯐꯣꯟ ꯄꯩꯁꯥꯥꯁꯦ ꯌꯦꯡꯉꯣꯅꯦ ꯍꯥꯏꯗꯤ ꯅꯦꯠ ꯍꯥꯞꯅꯤꯡꯗ꯭ꯔꯁꯨ ꯌꯥꯗꯦ ꯍꯧꯖꯤꯛꯇꯤ
ꯎꯝ
ꯅꯦꯠꯁꯦ ꯑꯗꯨꯝ ꯀꯩꯅꯣ ꯇꯧꯔꯒ
ꯔꯤ ꯊꯕ ꯈꯔꯤ ꯃꯣꯏ ꯂꯣꯏꯅ ꯐꯦꯜ ꯑꯣꯏꯅꯤ ꯇꯣ
ꯎꯝ ꯑꯗꯨꯗꯩ ꯑꯗꯨꯏ ꯃꯊꯛꯇꯁꯨ ꯀꯤꯄꯦꯗ ꯄꯥꯏꯕ ꯀꯥꯡꯕꯨꯁꯦ ꯑꯍꯟꯈꯩꯗꯤ ꯀꯤꯄꯦꯗ ꯑꯗꯨꯝ ꯄꯥꯏꯗꯅ ꯑꯗꯨ ꯃꯣꯏꯁꯨ ꯄꯩꯁꯥꯗꯣ ꯍꯥꯞꯐꯝ ꯈꯪꯗꯝꯕꯅꯤꯅ ꯁꯤꯒꯨꯝꯕꯁꯦ ꯑꯗꯨꯝ ꯍꯥꯞꯄꯦꯕ ꯊꯥ ꯊꯥꯀꯤ ꯑꯟꯂꯤꯃꯤꯇꯦꯠꯁꯦ ꯑꯌꯥꯝꯕ ꯑꯗꯨꯝ ꯍꯥꯞꯅꯔꯦꯕ
ꯍꯣꯏ ꯍꯣꯏ ꯍꯣꯏ
ꯑꯗꯨꯗꯒꯤ ꯃꯣꯏꯒꯤ ꯇꯣꯉꯥꯟꯅ ꯊꯥꯏꯅꯒꯤ ꯀꯩꯅꯣꯗꯨꯗꯤ ꯇꯧꯗ꯭ꯔꯦꯗꯅ ꯑꯃꯨꯛ
ꯎꯝ
ꯊꯥꯏꯅꯒꯤ ꯕꯦꯂꯦꯟꯁ ꯆꯠꯂꯒ ꯍꯥꯏꯗꯤ ꯕꯦꯂꯦꯟꯁꯇꯨ ꯂꯣꯏꯔꯀꯥꯟꯗ ꯑꯥ ꯑꯗꯨꯒꯨꯝꯕꯗꯨꯗꯤ ꯇꯧꯗ꯭ꯔꯦꯗꯅ ꯑꯗꯨꯒꯨꯝꯕꯗꯨꯁꯨ ꯃꯣꯏ ꯔꯤꯆꯥꯔꯖ ꯇꯧꯕꯐꯝ ꯑꯗ ꯑꯗꯨ ꯌꯥꯎ ꯃꯥꯜꯂꯦ ꯑꯗꯨꯗ ꯍꯥꯞꯄ ꯀꯥꯟꯗꯗꯤ ꯆꯠꯇꯕꯒꯨꯝ ꯇꯧꯋꯤꯅꯦ ꯍꯥꯏꯗꯤ ꯚꯦꯂꯤꯗꯤꯇꯤ ꯌꯥꯎ ꯒ ꯈꯣꯠꯇꯦꯒ ꯑꯗꯨ ꯒ꯭ꯌꯥꯟ ꯇꯥꯗꯦꯕ ꯃꯣꯏ ꯃꯑꯣꯡꯁꯦ ꯑꯩꯁꯨ ꯍꯥꯏꯗꯤ ꯑꯩꯈꯣꯏꯐꯥꯎꯗ ꯁꯨꯃꯥꯏꯅ ꯇꯧꯔꯗꯤ ꯑꯍꯟꯁꯤꯡꯗꯗꯤ ꯀꯃꯥꯏꯅ ꯇꯧꯔꯝꯒꯅꯤ ꯌꯦꯡꯉꯣꯅꯤ
ꯃꯥꯅꯦ ꯑꯍꯟꯁꯤꯡꯅ ꯃꯣꯏ ꯏꯁꯀꯦꯝ ꯇꯧꯔꯄ꯭ꯔꯥꯅ ꯂꯧꯕꯤꯔꯝꯗꯣꯏꯅꯦ
ꯃꯥꯅꯦ
ꯀꯩꯁꯨ ꯈꯪꯖꯗꯕ ꯑꯍꯟꯒꯩꯗꯗꯤ
ꯑꯗꯨꯅꯦ ꯀꯔꯤꯝ ꯁꯤꯖꯤꯟꯅꯗꯕꯤꯗꯨ ꯃꯥꯡꯉꯦ ꯄꯩꯁꯥꯗꯨꯣ ꯅꯠꯇ꯭ꯔꯥ
ꯎꯝ
ꯑꯗꯨꯗꯤ ꯀꯩꯀꯥꯟꯗꯣꯏꯅꯣꯕ ꯁꯤꯗꯤ ꯀꯥꯏꯗꯤ ꯍꯦꯟꯃꯟꯈ꯭ꯔꯦꯃꯤ ꯄꯩꯁꯥꯁꯤꯕꯣ
ꯑꯗꯨꯗꯣ ꯀꯩꯅꯣꯗꯤ ꯂꯩꯕꯅꯦ ꯅꯦꯠ ꯌꯥꯎꯗꯕꯤꯗꯀꯣ ꯋꯥꯔꯤꯔꯤ ꯁꯥꯟꯅꯕ ꯌꯥꯕꯒꯤ ꯄꯩꯁꯥ ꯍꯟꯊꯕꯤꯗꯗꯤ ꯂꯩꯕꯅꯤ
ꯍ ꯍꯣꯏ ꯍꯣꯏ ꯍꯣꯏ ꯈꯖꯤꯛꯇꯪ ꯄꯤꯕꯤꯗꯣ ꯇꯨ ꯖꯤꯕꯤꯔ ꯀꯩꯅꯣ ꯊꯥꯒꯦ ꯑꯗꯨꯃꯥꯏꯅ ꯄꯤꯕꯤꯗꯣ ꯅꯠꯇ꯭ꯔꯣ
ꯍꯣꯏ ꯍꯣꯏ ꯑꯗꯨꯒꯨꯝꯕꯗꯣ ꯑꯍꯪꯁꯤꯒꯤ ꯈꯪꯗꯦꯗꯔ ꯁꯤ ꯂꯩ ꯍꯥꯏꯖꯟꯗꯣꯏꯅꯦꯕ ꯔꯤꯆꯥꯔꯖ ꯀꯥꯞꯄ ꯃꯤꯅꯗꯤ
ꯃꯥꯅꯦ
ꯄꯩꯁꯥꯗꯨꯣ ꯂꯧꯕꯤꯗꯣꯏꯅꯦꯕ ꯃꯣꯏꯗꯒꯤ
ꯍꯣꯏ
ꯌꯥꯝ ꯐꯠꯇ꯭ꯔꯕꯅꯦ ꯃꯤ ꯍꯧꯖꯤꯛꯀꯥꯟ ꯃꯤꯁꯤꯡꯁꯦ ꯃꯥꯏ ꯃꯥꯏ ꯍꯤꯡꯅꯕ ꯉꯝꯅꯕ ꯍꯣꯠꯅꯅꯕꯗ ꯃꯤꯁꯤꯒꯤ ꯍꯥꯠꯇꯣꯛ ꯍꯥꯠꯇꯣꯛꯑꯒꯀꯣ
ꯎꯝ
ꯃꯤꯒꯤ ꯏꯁꯦ ꯆꯨꯞꯄ ꯆꯨꯞꯄꯒ ꯆꯥꯟꯅꯔꯕ ꯃꯇꯝꯅꯤ
ꯍꯣꯏ ꯊꯥ ꯈꯤꯇꯪ ꯍꯥꯞꯄ ꯅꯠꯇ꯭ꯔꯁꯨ ꯃꯣꯏꯒꯤ ꯕꯦꯂꯦꯟꯁꯇꯨ ꯃꯣꯏꯗꯤ ꯀꯔꯤꯝ ꯁꯥꯟꯅ ꯃꯤꯅ ꯀꯣꯜ ꯇꯧꯔꯛꯄ ꯄꯥꯏꯕ ꯃꯣꯏꯅ ꯈꯖꯤꯛ ꯈꯖꯤꯛ ꯇꯧꯕ ꯑꯗꯨ ꯃꯉꯥꯏꯔꯦ ꯃꯣꯏꯅ ꯇꯧꯔꯝꯗꯣꯏꯁꯤ ꯅꯠꯇ꯭ꯔꯥ ꯍꯥꯏꯗꯤ ꯈꯣꯏꯗꯧꯅ ꯍꯥꯏꯗꯤ ꯅꯨꯄꯤ ꯀꯣꯏꯗꯅ ꯈꯣꯠꯇꯅ ꯑꯗꯨꯝ ꯀꯩꯅꯣ ꯇꯧꯕꯁꯨ ꯅꯠꯇꯦ ꯍꯥꯏꯗꯤ ꯃꯣꯏꯒꯤꯗꯤ ꯑꯗꯨꯝ ꯈꯖꯤꯛ ꯈꯖꯤꯛ ꯑꯗꯨ ꯂꯣꯏꯗ꯭ꯔꯤꯐꯥꯎ ꯁꯤꯖꯤꯟꯅꯕ ꯌꯥꯍꯟꯕ ꯐꯥꯎ ꯊꯝꯕꯤꯒꯗꯕꯅꯦꯕ ꯍꯥꯏꯗꯤ ꯊꯥ ꯍꯦꯟꯅ ꯆꯠꯆꯔꯁꯨ ꯌꯥꯎꯋꯤꯗꯅ ꯑꯗꯨ ꯑꯣꯏꯇꯥꯥꯔꯗꯤ
ꯃꯥꯅꯦ
ꯑꯗꯨ ꯈꯪꯗꯦ ꯀꯩꯗꯧꯗꯣꯏꯅꯣ ꯑꯩꯈꯣꯏꯁꯨ ꯃꯊꯥ ꯁꯥꯏ ꯐꯣꯟ ꯄꯩꯁꯥ ꯍꯥꯞꯄꯝꯗꯥꯏꯗꯗꯤ ꯍꯦꯛꯇ ꯃꯊꯥ ꯁꯥꯥꯗꯦꯕ ꯊꯥ ꯊꯥꯒꯤ ꯃꯇꯝ ꯂꯣꯏꯔꯛꯑꯝꯗꯥꯏꯗꯣ ꯃꯦꯁꯦꯖ ꯂꯥꯛꯑꯅꯤ ꯑꯁ ꯅꯪꯒꯤ ꯕꯦꯂꯦꯟꯁ ꯂꯣꯏꯗꯧꯔꯦ ꯈꯣꯠꯇꯧꯔꯦ ꯑꯃꯔꯣꯝꯗꯗꯤ ꯆꯍꯤꯒꯤ ꯍꯥꯞꯈꯤꯕꯗꯣ ꯑꯗꯨꯅꯗꯤ ꯐꯕ ꯑꯗꯨ ꯆꯍꯤ ꯍꯥꯞꯄꯁꯤꯁꯨ ꯎꯝ
ꯆꯍꯤꯒꯤ ꯄ꯭ꯂꯥꯟꯗꯣ ꯅꯍꯥꯟ ꯑꯉꯥꯡꯅ ꯌꯦꯡꯍꯟꯕꯗꯅꯦ ꯂꯤꯁꯤꯡ ꯑꯅꯤꯒ ꯀꯌꯥꯅꯣ ꯂꯩꯍꯧꯕꯅꯤꯅꯦ
ꯎꯝ ꯃꯣꯏꯗ ꯑꯣꯐꯔ ꯄꯤꯔꯒ ꯊꯥꯗꯣꯛꯄ ꯀꯥꯡꯕꯨ ꯈꯔ ꯂꯩꯕꯅꯦꯕꯀꯣ ꯍꯥꯏꯗꯤ ꯃꯣꯏꯗꯒꯤ ꯂꯧꯔꯒꯅꯕꯨꯗꯤ ꯐꯩꯌꯦꯕ ꯁꯤꯁꯦ ꯑꯗꯨꯗ ꯑꯥ ꯍꯥꯏꯗꯤ ꯥ ꯂꯤꯁꯤꯡ ꯑꯍꯨꯝꯒ ꯆꯅꯤꯄꯥꯥꯟꯃꯨꯛ ꯄꯤꯕꯁꯦ ꯃꯣꯏꯅ ꯂꯤꯁꯤꯡ ꯑꯅꯤꯒ ꯁꯨꯃꯥꯏꯅ ꯑꯗꯨꯝ ꯆꯅꯤꯄꯥꯟ ꯄꯤꯅꯤ ꯈꯪ
ꯑꯗꯣ ꯑꯩꯈꯣꯏ ꯂꯝꯗꯝꯁꯤꯗꯗꯤ ꯏꯔꯥꯡꯁꯦ ꯇꯝꯕ ꯉꯝꯗꯕꯅꯤꯅꯀꯣ ꯆꯍꯤꯒꯤ ꯍꯥꯞꯆꯟꯕꯗꯣ ꯀꯥꯟꯅꯔꯣꯏꯗꯣꯏꯅꯤꯅꯦ ꯑꯃꯨꯛ ꯅꯦꯠ ꯃꯨꯛ ꯊꯤꯟꯖꯤꯜꯂꯒ ꯇꯣꯛꯈꯤꯗꯣꯏꯅꯦꯕ ꯅꯦꯠꯅꯤꯅ ꯊꯥ ꯑꯅꯤ ꯑꯍꯨꯝꯒ ꯊꯤꯡꯕꯒꯛꯌꯥꯎꯁꯜꯂꯛ ꯌꯥꯎꯁꯜꯂꯛꯔꯦꯗꯨꯗꯤ
ꯃꯥꯅꯦ ꯌꯥꯎꯕꯅꯦ ꯀꯨꯏ ꯀꯨꯏꯅ ꯊꯦꯡꯕ ꯎꯝ
ꯑꯗꯨꯝ ꯃꯥꯡꯉꯦꯗꯅ
ꯍꯣꯏ ꯑꯃꯔꯣꯝꯗꯕꯨꯗꯤ ꯑꯩꯁꯨ ꯃꯃꯥꯡꯗ ꯑꯗꯨꯃꯥꯏꯅ ꯇꯧꯕ ꯑꯝꯇ ꯌꯥꯎꯈ꯭ꯔꯦ ꯍꯥꯏꯗꯤ ꯄꯩꯁꯥꯗꯨ ꯑꯩꯈꯣꯏ ꯏꯇꯩꯃꯅ ꯍꯥꯞꯄꯤꯔꯛꯄ ꯑꯗꯩꯗꯤ ꯀꯩꯅꯣ ꯇꯧꯈ꯭ꯔꯦꯕ ꯑꯗꯨꯝ ꯅꯦꯠꯇꯨ ꯊꯤꯡꯖꯜꯂꯛꯑꯒ ꯊꯥ ꯈꯔꯗꯤ ꯅꯦꯠ ꯄꯥꯏꯗ꯭ꯔꯦꯕꯀꯣ ꯑꯗꯨꯒ ꯀꯣꯟꯅꯕꯗꯤ ꯑꯃꯨꯛ ꯃꯣꯏꯒꯤ ꯄꯩꯁꯥꯗꯨ ꯈꯛ ꯂꯥꯎꯅ ꯇꯥꯡꯈꯠꯈꯤꯕ ꯇꯥꯏꯃꯤꯡ ꯑꯃ ꯌꯥꯎꯕꯗꯨ ꯚꯣꯠ ꯂꯣꯏꯔꯛꯄ ꯄꯒꯤ ꯑꯗꯨ꯭ꯋꯥꯏꯗ ꯑꯗꯨꯗꯕꯨꯗꯤ ꯀꯥꯟꯅꯍꯧꯋꯦ ꯍꯥꯏꯗꯤ ꯄꯩꯁꯥꯗꯨꯣ ꯍꯣꯡꯅ ꯌꯥꯝ ꯍꯣꯡꯅ ꯍꯥꯞꯄ ꯍꯧꯔꯒ ꯄꯩꯁꯥꯗꯨꯣ ꯗꯕꯜꯒꯤ ꯇꯥꯏꯞ ꯗꯕꯜꯒꯤ ꯃꯌꯥꯅꯤ ꯀꯩꯗꯣ ꯃꯣꯏ ꯍꯦꯟꯒꯠꯂꯤ ꯑꯗꯨꯗꯣ
ꯎꯝ
ꯑꯗꯨꯃꯥꯏꯅ ꯇꯧꯈꯤꯕꯗꯩ ꯈꯔꯕꯨꯗꯤ ꯀꯥꯟꯅꯍꯧꯋꯦꯕ ꯑꯗꯣ ꯑꯗꯨ ꯈꯪꯗꯦ ꯇꯝꯕ ꯉꯝꯗꯦꯅ
ꯖꯤꯑꯣ ꯁꯤꯝꯁ ꯌꯦꯡꯉꯨꯅꯦ ꯀꯩꯅꯣꯁꯤꯅ ꯊꯥꯏꯅ ꯑꯩꯈꯣꯏꯒꯤ ꯐ꯭ꯔꯤꯗ ꯂꯣꯏꯅ ꯀꯣꯜ ꯇꯧꯍꯟꯕꯤ ꯏꯟꯇꯔꯅꯦꯠ ꯗꯛ ꯂꯥꯡ ꯄꯤꯊꯣꯛꯑꯝꯃꯒ
ꯍꯣꯏ
ꯄꯩꯁꯥꯥꯁꯦ ꯆꯥꯎ ꯂꯥꯎꯅ ꯂꯧꯁꯜꯂꯒ ꯈꯪꯒ ꯍꯦꯟꯅ ꯍꯦꯟꯒꯠꯂꯛꯄꯅꯦꯃꯦ ꯃꯣꯏꯅ ꯇꯧꯔꯤꯁꯦ ꯀꯔꯕꯥꯔꯁꯦ ꯈꯨꯇꯧꯁꯦ
ꯃꯤꯁꯤꯗ ꯍꯦꯛꯇ ꯀꯩꯅꯣ ꯇꯧꯍꯜꯂꯒ ꯐꯣꯟ ꯌꯥꯎꯗꯕ ꯎꯝ ꯎꯝ
ꯁꯤꯝꯗꫭ ꯂꯣꯏ ꯄꯥꯏꯍꯜꯂꯒ ꯏꯌꯥꯔꯇꯦꯜ ꯔꯤꯂꯥꯏꯟꯁ ꯀꯩꯀꯥ ꯂꯣꯏ ꯍꯥꯠꯇꯣꯛꯈꯤꯕ ꯏꯌꯥꯔꯁꯦꯜ ꯀꯩꯀꯥ ꯔꯤꯂꯥꯏꯟꯁꯇꯣ ꯍꯥꯠꯇꯣꯛꯈꯤꯕꯅꯦ ꯃꫭꯏ
ꯑꯗꯒꯤ ꯏꯌꯥꯔꯁꯦꯜ ꯀꯝꯄꯅꯤꯗꯨꯁꯨ ꯃꯣꯏ ꯃꯅꯥꯎꯄꯥꯒꯤ ꯀꯝꯄꯅꯤ ꯑꯣꯏꯒꯨꯝ ꯇꯧꯕꯅꯤ ꯍꯥꯏꯗꯤ ꯃꯣꯏ ꯑꯝꯕꯥꯅꯤ ꯃꯆꯤꯟ ꯃꯅꯥꯎꯒꯤ ꯀꯩꯅꯣ ꯑꯣꯏꯕꯅꯦꯕ ꯑꯃꯗꯨꯅ ꯃꯣꯏ ꯃꯅꯥꯎꯄꯥ ꯑꯃ ꯂꯩꯕꯗꯨꯅ ꯄꯥꯏꯕꯅꯦꯕ ꯍꯥꯏꯗꯤ ꯑꯝꯕꯥꯅꯤꯒꯤ ꯃꯅꯥꯎꯄꯥ ꯃꫭꯏ ꯑꯃ ꯂꯩꯗꯅ ꯑꯗꯨꯅ ꯏꯌꯥꯔꯁꯦꯜ ꯀꯩꯀꯥꯁꯦ ꯄꯥꯏꯒꯨꯝ ꯇꯧꯕꯅꯦꯕ ꯑꯗꯨꯃꯥꯏꯅ ꯇꯧꯔꯒ ꯃꯣꯏ ꯍꯥꯠꯇꯣꯛꯅꯕ ꯎꯔꯝꯒꯅꯤ ꯑꯗꯨꯁꯨ
ꯑꯗꯨꯅꯦ ꯔꯤꯂꯥꯏꯟꯁꯁꯨ ꯁꯤꯈ꯭ꯔꯦ
ꯑ ꯂꯩꯁꯟꯈ꯭ꯔꯤꯅꯦ ꯃꯣꯏꯅ ꯔꯤꯂꯥꯏꯟꯁꯇꯨ ꯂꯩꯈ꯭ꯔꯤꯅꯦ ꯍꯥꯏꯗꯤ ꯔꯤꯂꯥꯏꯟꯁꯁꯤ ꯖꯤꯌꯣꯒꯤ ꯃꯈꯥ ꯖꯤꯌꯑꯣꯁꯤ ꯔꯤꯂꯥꯏꯟꯁꯀꯤ ꯃꯈꯥ ꯂꯩꯅꯦꯕꯀꯣ
ꯑꯥ
ꯑꯗꯨꯃꯥꯏꯅ ꯇꯧꯔ ꯂꯩꯁꯟꯈꯤꯕ꯭ꯔꯥ ꯀꯩꯅꯝ ꯇꯧꯕꯅꯤꯅꯦ ꯃꫭꯏ ꯋꯥꯔꯤꯗꯣ ꯍꯥꯏꯗꯤ ꯃꯅꯥꯎꯄꯥꯇꯣ ꯕꯦꯡꯒ꯭ꯔꯞ ꯆꯠꯂꯕ ꯍꯥꯏꯇꯥꯔꯦ ꯑꯗꯨꯗꯩ ꯑꯗꯨꯃꯥꯏꯅ ꯇꯧꯔꯒ ꯂꯩꯁꯟꯗꯅ ꯈꯣꯠꯆꯟꯗꯅ ꯇꯧꯕꯩ ꯋꯥꯔꯤ ꯈꯔꯗꯤ ꯂꯩꯕꯅꯤ ꯃꯣꯏꯅ ꯑꯍꯥꯟꯕꯗ ꯊꯂꯛꯄꯗ ꯌꯦꯡꯉꯨꯗꯅ ꯐ꯭ꯔꯤꯗ ꯄꯨꯂꯞ ꯌꯦꯜꯂꯦ ꯃꯤꯗꯨ ꯅꯦꯠꯀꯤ ꯃꯍꯥꯎꯗꫭ ꯐꯖꯅ ꯈꯪꯍꯜꯂꯦ ꯌꯦꯡꯉꯣ
ꯎꯝ
ꯑꯗꯩ ꯑꯩꯈꯣꯏꯐꯧ ꯉꯛꯏꯅꯤ ꯀꯩꯅꯣ ꯀꯣꯂꯤꯅꯣ ꯍꯥꯏꯁꯤꯕꯨ ꯐ꯭ꯔꯤꯗ ꯀꯩꯅꯣ ꯇꯧꯏꯤ ꯈꯣꯠꯂꯤ ꯀꯥꯏꯅ ꯇꯧꯕꯗꯩꯗꯤ ꯏꯌꯥꯔꯇꯦꯜ ꯈꯛꯅꯦꯕ ꯀꯩꯅꯣꯝ ꯈꯔ ꯍꯤꯡꯍꯧꯔꯤꯁꯦ
ꯎꯝ ꯃꯇꯝꯗꯨꯗꯗꯤ ꯀꯩꯅꯣꯅꯤ ꯀꯩꯅꯣ ꯏꯌꯥꯔꯁꯦꯜꯒꯤ ꯅꯦꯠ ꯗꯥꯇꯥ ꯍꯥꯞꯄꯤꯗꯣ ꯈꯣꯑ ꯈꯣꯑꯒ ꯑꯗꯨ ꯄꯥꯏꯅꯔꯝꯕꯗꯑꯩ ꯖꯤꯑꯣꯁꯤꯡ ꯈꯋꯥꯏ ꯄꯥꯏꯅꯔꯛꯄꯒ ꯅꯦꯠ ꯐ꯭ꯔꯤꯒ ꯑꯣꯏꯔꯛꯄꯗꯣ
ꯍꯣꯏ ꯍꯣꯏ
ꯑꯩꯈꯣꯏꯅ ꯄꯥꯏꯔꯛꯄꯗꯗꯤ ꯑꯃꯨꯛ ꯐ꯭ꯔꯤ ꯑꯣꯏꯔꯝꯗ꯭ꯔꯦꯉꯛ
ꯑꯩꯁꯦ ꯄꯥꯏꯍꯧꯗꯦꯗ ꯖꯤꯑꯣ ꯁꯤꯝꯒ ꯄꯥꯏꯍꯧꯗꯦꯗ ꯑꯩꯁꯨ
ꯐꯣꯟꯗꯨ ꯂꯩꯗꯕ ꯃꯇꯝꯗꯣ ꯐꯣꯟ ꯄꯥꯏꯈꯦꯗꯨ ꯐꯪꯈꯤꯗꯕ ꯍꯥꯏꯇꯥꯔꯦ
ꯎꯝ
ꯍꯪꯗꯗꯤ ꯂꯩꯇꯕ ꯂꯥꯏꯔꯕ ꯏꯃꯥ ꯏꯄꯥꯅ ꯐꯣꯟ ꯂꯩꯕ ꯉꯝꯗꯕꯅꯤꯅꯀꯣ ꯄꯥꯏꯅꯤꯡꯉꯁꯨ ꯄꯥꯏꯈꯤꯗꯕ ꯑꯗꯨ ꯄꯥꯏꯁꯨ ꯄꯥꯏꯅꯤꯡꯈꯤꯗꯕ ꯍꯥꯏꯇꯥꯔꯦ ꯃꯇꯝꯗ ꯃꯣꯏ ꯃꯌꯥꯝꯗꯨ ꯎꯕꯗ
ꯍꯣꯏ ꯄꯥꯏꯗꯅꯝ ꯐꯔꯕꯅꯤꯗ ꯀꯩꯗꯧꯗꯣꯏꯅꯣ ꯍꯥꯏꯗꯤ ꯐꯣꯟ ꯍꯥꯏꯁꯤꯗꯤ ꯌꯥꯔꯤꯈꫭꯏ ꯄꯥꯏꯔꯣꯏꯗꯕ ꯑꯣꯏ ꯂꯩꯔꯝꯃꯤ ꯑꯩꯗꯤ ꯍꯧꯖꯤꯛꯐꯥꯎꯗ ꯄꯥꯏꯅꯤꯡꯗ꯭ꯔꯕꯅꯤ ꯌꯥꯝꯅ ꯏꯁꯥꯗ ꯌꯥꯝ ꯁꯣꯛꯍꯜꯂꯦꯕ
ꯍꯣꯏ ꯍꯛꯆꯥꯡꯁꯦ ꯄꯨꯔꯥ
ꯎꯝ
ꯐꯣꯟꯁꯤꯗ ꯆꯤꯡꯁꯤꯜꯂ ꯂꯩꯈꯤꯕꯗꯨ ꯃꯑꯣꯡꯗ ꯇꯧꯔꯦꯅꯦ
ꯎꯝ ꯑꯗꯨꯅꯤ ꯋꯥꯈꯟꯁꯨ ꯅꯨꯡꯉꯥꯏꯇꯕꯅꯦ ꯃꯦ ꯌꯥꯝꯅ ꯍꯥꯏꯗꯤ ꯇꯨꯐꯛ ꯇꯨꯐꯥꯏꯁꯨ ꯁꯟꯕꯒ ꯌꯥꯝ ꯌꯥꯎꯕꯅꯦꯕ ꯑꯗꯩ ꯑꯩꯅ ꯃꯔꯛ ꯑꯃ ꯀꯩꯅꯣ ꯇꯧꯔꯝꯃꯦ ꯐꯣꯟꯁꯦ ꯌꯥꯔꯤꯈꯩ ꯄꯥꯏꯔꯣꯏꯒꯦꯅ ꯇꯨꯝꯃꯝꯗꯥꯏ ꯐꯣꯟ ꯅꯥꯀꯟꯗ ꯊꯝꯃꯝꯕꯤ ꯑꯥ ꯇꯦꯕꯜꯗ ꯊꯝꯃꯝꯕꯤ ꯍꯧꯒꯠꯂꯛꯄꯒ ꯐꯣꯟꯒ ꯌꯦꯡꯗꯕꯤꯒ ꯇꯧꯔꯒ ꯋꯥꯛꯀꯤꯡ ꯑꯗꯨꯝ ꯊꯣꯛꯈꯤꯕ ꯑꯗꯨꯃꯥꯏꯅ ꯇꯧꯔ ꯍꯜꯂꯛꯑꯒ ꯑꯃꯨꯛ ꯄꯣꯊꯥꯕ ꯑꯣꯏꯅ ꯉꯥꯏꯍꯥꯛ ꯌꯦꯡꯉꯒ ꯇꯧꯔꯝꯕꯗꯩꯗꯤ ꯑꯗꯨ ꯃꯇꯝꯗꯗꯤ ꯈꯔ ꯅꯨꯡꯉꯥꯏꯔꯝꯃꯦꯕꯀꯣ
ꯎꯝ
ꯑꯗꯨꯒꯤꯗꯣ ꯑꯃꯨꯛ ꯍꯦꯛ ꯀꯥꯏꯈꯤꯕꯗꯒꯤꯗꯤ ꯑꯩꯁꯦ ꯐꯣꯟꯁꯦ ꯑꯃꯨꯛ ꯌꯦꯡꯈꯠꯂꯛꯑꯦ ꯈꯜꯂꯦ ꯑꯩꯗꯤ ꯃꯊꯥ ꯁꯥꯕꯅꯤꯅ ꯐꯣꯟꯗ ꯇꯥꯏꯅꯕꯒꯤ ꯇꯥꯏꯞ ꯇꯧꯕꯗꯣ ꯑꯗꯨꯩ ꯐꯣꯟ ꯌꯦꯡꯁꯤꯜꯂꯒ ꯑꯗꯨꯝ ꯇꯨꯝꯃꯒ ꯆꯥꯔ ꯇꯧꯔ ꯂꯩꯕꯩ ꯋꯥꯈꯟꯗꯣ ꯑꯃꯨꯛ ꯀꯥꯏꯕ ꯍꯧꯔꯛꯑꯦꯕ ꯑꯗꯣ ꯑꯁ ꯈꯔ ꯂꯩꯔꯗꯤ ꯉꯝꯕ꯭ꯔꯔꯤꯡꯒꯦ ꯇꯧꯕꯅꯦ ꯌꯥꯔꯤꯈꯩ ꯑꯌꯨꯛꯀ ꯅꯨꯃꯤꯗꯥꯡꯁꯦ ꯐꯣꯟ ꯄꯥꯏꯕꯤꯗ꯭ꯔꯗꯤ ꯐꯩꯕ ꯋꯥꯈꯟꯁꯦ ꯇꯧꯒꯦ ꯈꯟꯕꯗ ꯂꯣꯏ ꯉꯝꯃꯦꯅꯦ
ꯎꯝ
ꯑꯗꯨ ꯅꯠꯇ꯭ꯔꯗꯤ ꯃꯑꯣꯡ ꯃꯥꯟꯗꯕꯅꯦꯍ ꯑꯩꯈꯣꯏꯅ ꯇꯨꯝ ꯍꯧꯒꯠꯂꯛꯄꯗ ꯐꯣꯟ ꯌꯦꯡꯈꯤꯕꯁꯦ ꯃꯇꯝ ꯌꯥꯝ ꯃꯥꯡꯉꯦꯃꯦ
ꯑꯁ ꯃꯥꯡꯕꯅꯦꯅꯦ ꯐꯣꯟ ꯌꯦꯡꯉꯒ ꯂꯩꯈꯔꯒ ꯇꯣꯉꯥꯟ ꯇꯣꯉꯥꯟꯕ ꯚꯤ ꯑ ꯃꯌꯥꯝꯗꯣ ꯁꯨꯝ ꯊꯤꯟꯈꯠꯂꯒ ꯁꯥꯟꯅ ꯂꯩꯔꯒꯅꯦꯀꯣ
ꯑꯥ
ꯌꯦꯡ ꯂꯩꯕꯗꯨꯗꯒꯤ ꯍꯛꯆꯥꯡꯁꯦ ꯇꯨꯝ ꯃꯇꯝꯁꯨ ꯃꯥꯡꯍꯟꯕ ꯊꯕꯛ ꯇꯔ ꯀꯥꯏꯍꯟꯕꯅꯦꯕ
ꯑꯗꯨꯅꯦ ꯈꯪꯍꯧꯗꯦꯕ ꯍꯦꯛꯇ ꯄꯨꯡꯁꯤ ꯉꯜꯂꯤꯕꯩꯒ ꯃꯥꯜꯂꯝꯒꯅꯤ ꯑꯗꯨꯗꯩꯗꯤ ꯄꯨꯡ ꯑꯃ ꯃꯌꯥꯝ ꯐꯣꯟ ꯃꯦꯠꯁꯜ ꯂꯩꯔꯝꯝꯕꯗꯤ ꯋꯥꯈꯟꯁꯨ ꯅꯨꯡꯉꯥꯏꯔꯔꯣꯏ ꯑꯣ ꯑꯩꯁꯦ ꯑꯔꯦꯝꯕꯗ ꯃꯇꯝ ꯃꯥꯡꯍꯜꯂꯛꯑꯦꯅ ꯁꯤ ꯇꯧꯔꯒ ꯑꯗꯩ ꯑꯗꯨꯝ ꯇꯥꯟꯁꯤꯟꯈ꯭ꯔꯅꯤ ꯍꯦꯟꯅ
ꯑꯥ
ꯑꯗꯨꯝ ꯀꯩꯁꯨ ꯂꯩꯇꯅ ꯄꯨꯛꯅꯤꯡ ꯌꯦꯡꯂꯡ ꯂꯩꯅꯤ ꯊꯣꯔꯛ ꯊꯣꯔꯛꯄ ꯌꯦꯡꯅꯤꯡꯕꯁꯨ ꯅꯠꯇꯕ ꯑꯗꯨꯝ ꯅꯝꯗꯅ ꯌꯦꯡꯍꯟꯕ ꯀꯔꯤꯝꯁꯨ ꯀꯥꯟꯅꯗꯦꯁꯤ ꯈꯪꯗꯣꯏꯅꯦꯕ ꯏꯁꯥꯗꯗꯤ
ꯎꯝ
ꯑꯗꯨꯒ ꯑꯗꯨꯝ ꯅꯝꯗꯨꯅ ꯌꯦꯡꯍꯜꯂꯒ ꯆꯤꯡꯈꯠꯂꯒ ꯑꯗꯨꯝ ꯎꯡꯉ ꯂꯩꯕꯗꯣ ꯑꯃꯃꯨꯛ ꯊꯣꯔꯛꯑꯅꯤ ꯑꯃ ꯄꯥꯏꯔꯝꯃꯦ ꯑꯃꯃꯨꯛ ꯆꯪꯉꯅꯤ
ꯎꯝ
ꯐꯦꯁꯕꯨꯛ ꯂꯣꯏꯔꯦ ꯋꯥꯆꯦꯞ ꯑꯃꯨꯛ ꯆꯪꯉꯅꯤ ꯋꯥꯆꯦꯞ ꯂꯣꯏꯔꯦ ꯑꯃ ꯑꯗꯨꯝ ꯌꯨꯇꯌꯨꯕ ꯑꯃꯨꯛ ꯆꯪ ꯆꯪꯉꯅꯤ ꯇꯣ ꯑꯗꯨꯝ ꯎꯪꯉ ꯂꯩꯕꯗꯣ ꯑꯗꯨꯃꯥꯏꯅ ꯇꯧꯍꯜꯂꯦꯃꯤ ꯑꯗꯨꯅꯤ ꯅꯪ ꯀꯩ ꯀꯩꯅꯣ ꯇꯧꯔꯕꯣ ꯆꯥꯛ ꯀꯩ ꯌꯦꯟꯁꯥꯡ ꯆꯥꯔꯒꯦ ꯉꯁꯤ
ꯑꯁ ꯑꯩ ꯉꯔꯥꯡ ꯕꯣꯟ ꯌꯦꯡꯕꯗ ꯈꯔ ꯏꯪꯈꯕ ꯈꯪꯗꯦꯕꯀꯣ ꯍꯛꯆꯥꯡꯁꯦ ꯑꯗꯨꯒꯤ ꯄꯨꯛꯁꯦ ꯅꯨꯡꯉꯥꯏꯇꯕꯤ ꯅꯨꯡꯉꯥꯏꯇꯕꯤ ꯊꯤꯜꯂꯒꯅꯦ
ꯑꯝ
ꯑꯩꯈꯣꯏꯒꯤꯗꯛ ꯑꯍꯥꯟꯕꯗ ꯀꯣꯡꯒꯣꯟ ꯍꯥꯝꯕꯤꯗꯣ
ꯑꯣ
ꯗꯨꯃꯥꯏꯟ ꯇꯧ ꯂꯩꯔꯦꯕ
ꯀꯩꯅꯣ ꯇꯨꯝꯃꯝꯃꯔꯣꯏ ꯑꯗꯨꯗꯤ
ꯑꯉꯥꯡꯅ ꯉꯥꯄꯨꯝ ꯊꯣꯡꯕ ꯆꯥꯁꯤ ꯂꯥꯛꯅ ꯆꯥꯛꯇꯨꯁꯨ ꯑꯅꯤꯔ ꯆꯥꯥꯁꯜꯂꯨꯨꯔꯦꯅꯦ
ꯑꯣ ꯑꯣ ꯀꯩꯅꯣ ꯇꯧꯔꯝꯃꯅꯤ ꯑꯗꯨꯗꯤ ꯎꯝ
ꯇꯣ ꯆꯥꯟꯅꯗꯅ ꯈꯪꯗꯕ
ꯎꯝ ꯈꯤꯇꯪ ꯇꯨꯝꯕꯒꯨꯝꯕ ꯈꯔ ꯋꯥꯠꯂꯝꯃꯅꯤ ꯑꯗꯩ ꯏꯪꯍꯟꯕꯗꯣ ꯑꯗꯨꯒꯤ ꯉꯔꯥꯡ ꯅꯣꯡ ꯊꯤꯂꯤ ꯊꯤꯗꯤ ꯎꯝ
ꯑꯗꯨ ꯉꯔꯥꯡꯗꯤ ꯋꯥꯣꯅꯤꯡꯕꯒꯤ ꯅꯣꯡꯊꯤ ꯐꯤ ꯀꯥꯗꯨꯗ ꯈꯣꯏ ꯏꯃꯥꯟꯅꯕ ꯑꯃ ꯗꯨꯃꯥꯏ ꯂꯩꯕꯛꯗ ꯊꯤꯟꯕꯤꯌꯣꯅ ꯊꯤꯟꯕꯗꯀꯣ
ꯎꯝ
ꯑꯗꯨꯗ ꯑꯩꯁꯨ ꯅꯣꯡꯗ ꯈꯔꯗ ꯁꯣꯈ꯭ꯔꯕ ꯍꯥꯏꯇꯥꯔꯦ ꯉꯔꯥꯡ
ꯍꯣꯏ
ꯑꯗꯨꯗ
ꯃꯃꯤꯡꯗꯣ ꯀꯩꯅꯣ ꯇꯧꯔꯦꯅꯦ ꯍꯥꯏꯗꯤ ꯄꯨꯡꯗꯨꯁꯨ ꯑꯌꯨꯛ ꯉꯟꯇꯥꯗ ꯑꯌꯨꯛ ꯉꯟꯇꯥꯒꯨꯝꯕꯅꯦꯕ
ꯎꯝ
ꯑꯌꯨꯛ ꯉꯟꯇꯥꯗꯨꯗ ꯌꯅꯤꯚꯔꯁꯤꯇꯤ ꯏꯪꯕꯅꯦꯕ ꯌꯥꯝꯅ ꯑꯗꯨ ꯕꯣꯜ ꯂꯣꯏꯔꯛꯄ ꯍꯥꯏꯗꯨ ꯅꯣꯏ ꯑꯗꯨ ꯃꯇꯝ ꯑꯣꯏꯔꯝꯒꯅꯤ ꯄꯨꯡ ꯑꯅꯤ ꯃꯈꯥꯏ ꯑꯍꯨꯝ ꯁ꯭ꯋꯥꯏ ꯑꯣꯏꯔꯝꯒꯅꯤ ꯁꯣꯏꯗꯅ ꯑꯗꯨꯅ ꯀꯩꯅꯣ ꯇꯧꯔꯝꯃꯅꯤ ꯐꯩꯖꯨ ꯀꯩꯀꯥꯁꯨ ꯍꯧꯖꯤꯛꯇꯤ ꯁꯥꯕꯅꯤꯅ ꯁꯨꯞꯅꯤꯡꯗꯕꯅꯦꯕ
ꯎꯝ
ꯑꯗꯨꯗꯩꯗꯤ ꯐꯩꯖꯨꯞꯁꯨ ꯁꯨꯞꯇ꯭ꯔꯕꯅꯤꯅ ꯑꯃꯨꯛ ꯀꯩꯅꯣ ꯇꯧꯔꯦꯅ
ꯉꯔꯥꯡꯗꯣ ꯐꯩꯖꯨꯞꯁꯨ ꯂꯧꯊꯣꯛꯑ ꯇꯨꯝꯃꯨꯔꯦꯕ ꯑꯩꯗꯣ
ꯎꯝ
ꯑꯗꯨꯒ ꯑꯗꯨꯝ ꯐꯁꯨꯁꯨ ꯏꯟꯗ ꯇꯨꯝꯝ ꯑꯃꯅꯦꯕ
ꯎꯝ
ꯐꯦꯟꯗꯨ ꯊꯥꯖꯤꯟꯕꯗꯨꯗ ꯌꯦꯤꯡꯖꯔ ꯍꯣꯕ ꯄꯨꯅꯅꯨꯡꯉꯥꯏꯔ ꯑꯣꯏꯔꯦ
ꯎꯝ ꯃꯄꯥꯟꯗꯅ ꯏꯪꯉꯁꯨ ꯃꯅꯨꯡꯗꯗꯤ ꯑꯣꯝꯆꯥꯛꯅꯕꯒꯤ ꯇꯥꯏꯞꯇ ꯑꯗꯨꯝ ꯇꯧꯋꯅꯤ